ꯅꯣꯏꯗꯤ ꯀꯩ ꯌꯦꯟꯁꯥꯡꯅꯣ ꯉꯁꯤꯗꯤ
ꯌꯦꯔꯨꯝ
ꯇꯤꯗꯥꯥ ꯏꯟꯅꯨꯝ ꯁꯥꯒꯅꯤ ꯀꯥꯏꯅ ꯐꯩꯅꯦ ꯉꯁꯤ ꯄꯨꯨꯡ ꯀꯌꯥꯗ
ꯍꯧꯖꯤꯛ ꯀꯥꯟ ꯀꯔꯤ ꯀꯔꯤ ꯃꯔꯤꯗ ꯆꯠꯂꯦ ꯇꯔꯦꯠꯇ ꯍꯜꯂꯛꯑꯦ
ꯑꯗ ꯍꯥꯎꯖꯤ
ꯃꯔꯤ ꯃꯔꯤ ꯃꯈꯥꯏꯒꯤ ꯅꯠꯇꯦ ꯅꯠꯇꯦ ꯃꯔꯤ ꯃꯈꯥꯏꯗ ꯌꯧꯋꯦꯕ ꯗ ꯄꯨꯡ ꯃꯉꯥ ꯇꯥꯔꯝꯗꯥꯏ ꯃꯤꯅꯤꯠ ꯇꯔꯥꯒꯨꯝꯕ ꯐꯤꯞꯇꯤꯟ ꯃꯤꯅꯤꯁꯀꯨꯝꯕ ꯋꯥꯠꯄ ꯀꯥꯟꯗ ꯌꯧꯋꯦ ꯑꯗꯣ ꯁꯦꯅꯥꯏ ꯄꯨꯡ ꯑꯅꯤꯒꯨꯝꯕ ꯁꯥꯟꯅꯕꯅꯤꯅ
ꯑꯁ ꯑꯁꯥ ꯁꯥ ꯑꯁꯤ ꯍꯟꯗꯛꯀꯤ ꯍꯞꯇꯥꯁꯦ ꯅꯨꯃꯤꯠ ꯀꯌꯥꯗꯤ ꯆꯠꯈ꯭ꯔꯕꫭ ꯑꯠ
ꯑꯟꯗ꯭ꯔꯀꯤ ꯗꯤꯔꯁꯠ ꯋꯤꯛꯁꯦ ꯗꯔꯤꯁ ꯋꯤꯀꯁ ꯅꯨꯃꯤꯠ ꯃꯉꯥꯕꯨꯝꯕꯗꯤ ꯆꯠꯈ꯭ꯔꯦꯕꯣ
ꯑꯞꯄꯣ ꯑꯗꯣ ꯅꯣꯡꯃꯗ ꯄꯨꯡ ꯑꯅꯤ ꯑꯅꯤꯁꯤꯅꯥꯕ
ꯄꯨꯪ ꯑꯅꯤ ꯑꯅꯤ ꯑꯍꯨꯝ
ꯑꯁ ꯇꯨꯝꯕꯗꯤ ꯅꯨꯡꯉꯥꯏꯔꯝꯅꯤꯗ ꯑꯗꯨꯗꯤ
ꯇꯨꯝꯕꯗꯤ ꯅꯨꯡꯉꯥꯏꯌꯦ ꯖꯤꯝ ꯆꯠꯇꯈꯥꯔꯗꯤ ꯇꯨꯝꯕ ꯋꯥꯏꯑꯦ ꯆꯠꯂꯗꯤ ꯅꯨꯡꯉꯥꯏ
ꯑꯗꯨꯅꯦ ꯆꯥꯕ ꯇꯨꯝꯗꯕ ꯑꯗꯨꯅꯤ꫰ ꯐꯩꯅꯦ ꯍꯛꯆꯥꯡ ꯍꯛꯆꯥꯡ ꯌꯥꯝ ꯐꯔꯝꯅꯤ
ꯆꯇꯂꯤ ꯑꯦꯛꯁꯔꯁꯥꯏꯖ ꯁꯤ ꯆꯥꯛ ꯎꯝ ꯍꯣꯏ ꯅꯨꯡꯉꯥꯏꯕ ꯑꯗꯣ ꯂꯥꯏꯔꯤꯛ ꯄꯥꯕꯗꯤ ꯈꯤꯇꯪ ꯋꯥꯏ
ꯎꯝ
ꯆꯒ꯭ꯔꯥ ꯎꯝ ꯕꯦꯛ ꯒ꯭ꯔꯥꯎ ꯟꯣꯏ
ꯍꯣꯏ ꯍꯣꯏ ꯑꯗꯣ
ꯁꯨꯝ ꯆꯠꯂꯗꯤ ꯍꯛꯆꯥꯡꯗꯣ ꯈꯤꯇꯪ ꯋꯥꯏꯑꯅ ꯏꯇꯥꯑꯣ
ꯑꯝ
ꯇꯤ ꯑꯗꯨꯝ ꯆꯥꯦ ꯑꯗꯨꯝ ꯍꯣꯁꯇꯦꯜꯅ ꯄ꯭ꯔꯣꯚꯥꯏꯠ ꯇꯧꯕꯗ ꯑꯗꯨꯝ ꯆꯥꯔ ꯂꯩꯔꯦꯁ ꯀꯗꯤ ꯂꯧꯁꯟꯗꯦ ꯍꯣꯔꯦꯟ ꯂꯐꯣꯏ ꯂꯩꯕ ꯊꯣꯛꯀꯅꯤ
ꯎꯝ
ꯌꯦꯔꯨꯝꯒꯨꯝꯕ ꯆꯠꯅꯤꯡꯗꯦꯗ ꯌꯦꯔꯨꯝꯆꯥ ꯄꯩꯁꯥ ꯇꯤꯡꯉꯅꯕꯅꯤ
ꯅꯣꯡꯃꯗ ꯃꯔꯤ ꯃꯔꯤ ꯃꯉꯥ ꯆꯥꯏ ꯍꯥꯏꯕ ꯅꯠꯇ꯭ꯔꯣ
ꯐ꯭ꯔꯨꯠꯁ ꯀꯨꯝꯕ ꯈꯔ ꯆꯥꯒꯦ ꯍꯣꯔꯦꯟ ꯂꯞꯊꯣꯛꯏꯀꯣ ꯑꯩꯐꯣꯏ ꯈꯔ ꯂꯩꯕ ꯊꯣꯛ ꯀꯏ ꯅꯪ ꯋꯦꯠ ꯀꯌꯥ ꯂꯩꯔꯤꯒꯦ
ꯎꯝ
ꯂꯦ
ꯁꯚꯦꯟꯇꯤ ꯄ꯭ꯂꯁ ꯐ꯭ꯔꯣ
ꯍꯣꯏ
ꯑꯁ ꯑꯗꯨꯗꯤ ꯑꯣꯚꯔ ꯑꯣꯚꯔꯋꯦꯠ ꯆꯦꯍꯦ
ꯑꯦ ꯍꯣꯏꯣꯏ ꯍꯣꯏ ꯆꯠꯇꯦ ꯑꯩ ꯗꯣꯛꯇꯔ ꯊꯦꯡꯅꯔꯒ ꯗꯣꯛꯇꯔꯒ ꯋꯥꯔꯤ ꯁꯥꯟꯅꯈ꯭ꯔꯕꯣꯏꯅꯦ
ꯅꯪꯁꯦ ꯍꯥꯏꯗꯨꯒ ꯍꯁ ꯎꯝ ꯍꯥꯏ ꯇꯨꯒ ꯑꯣꯋꯥꯔ ꯑꯣꯏꯦꯆꯠ꯭ꯔꯣ
ꯆꯠꯇ꯭ꯔꯦ ꯆꯠꯇꯦ ꯆꯠꯇꯦ ꯆꯠꯇꯦ ꯌꯥꯕꯅꯦ ꯑꯩ ꯃꯃꯥꯡꯗ ꯗꯣꯛꯇꯔ ꯊꯦꯡꯅꯕ ꯀꯥꯟꯗ ꯁꯨꯝ ꯍꯪꯉꯦꯕ ꯌꯥ ꯏꯤꯐꯥ ꯍ ꯌꯥꯏꯒꯦꯣ ꯍꯥꯏꯕꯗꯤ ꯅꯣꯏꯕ ꯍꯥꯏꯕꯒꯅ ꯄꯨꯛ ꯊꯂꯛꯄ ꯅꯠꯇꯦꯕ ꯑꯩꯈꯣꯏ ꯃꯁꯜꯅꯦꯕꯀꯣ
ꯃꯤ ꯑꯃꯒꯤ ꯃꯦꯛꯁꯤꯃꯝ ꯋꯦꯠꯁꯤꯦ ꯀꯌꯥ ꯑꯣꯏ ꯑꯣꯏꯒꯣꯏꯗꯧꯕ ꯃꯥꯜꯂꯦ ꯈ꯭ꯋꯥꯏꯗꯗꯒꯤ ꯌꯥꯝꯈ꯭ꯔꯕꯗ ꯋꯦꯠꯁꯦ ꯑꯣꯏꯗꯧꯕ ꯃꯥꯜꯂꯦ
ꯃꯤ ꯑꯃꯒꯤ ꯑꯩꯈꯣꯏꯒꯤ ꯑꯩ ꯎꯝ ꯑꯩꯒꯤ ꯍꯥꯏꯗꯗꯤ ꯑꯦꯠꯇꯤ ꯑꯦꯠꯇꯤ ꯑꯗꯨꯒ ꯑꯗꯨꯒ ꯀꯝꯄꯣꯖꯤꯁꯟꯁꯨ ꯂꯩ ꯃꯁꯜ ꯃꯁꯜꯗꯨꯣ ꯐꯦꯠ ꯀꯝꯄꯣꯖꯤꯁꯟꯁꯨ ꯂꯩꯌꯦꯕꯀꯣ ꯎꯝ ꯑꯩꯈꯣꯏ ꯍꯧꯖꯤꯛ ꯃꯁꯥꯎꯁꯦ ꯌꯦꯡꯕꯅꯦꯕ ꯃꯈꯣꯏꯁꯨ ꯌꯥꯕ꯭ꯔꯥ ꯌꯥꯗꯕ꯭ꯔꯥ ꯍꯥꯏꯕꯒꯤ
ꯎꯝ
ꯍꯥꯏꯕꯗꯤ ꯋꯦꯠ ꯌꯥꯝꯃꯒ
ꯅꯪꯒꯤ ꯋꯤꯠꯁꯦ ꯍꯟꯗ꯭ꯔꯦꯗ ꯌꯧꯔꯗꯤ ꯌꯥꯔꯔꯣꯏꯅꯦ
ꯑꯦ ꯑꯗꯨꯗꯤ ꯌꯥꯔꯍꯦ ꯑꯦꯠꯇꯤ ꯌꯧ ꯍꯧꯖꯤꯛ ꯑꯦꯠꯇꯤ ꯌꯧꯕꯁꯨ ꯌꯥꯔꯣꯏꯍꯦ ꯁꯚꯦꯟꯇꯤꯒꯤ ꯔꯦꯟꯖꯇ ꯁꯨꯝ ꯂꯩꯔꯤ ꯌꯥꯔꯅꯤ
ꯅꯪ ꯍꯥꯏꯟꯗ꯭ꯔꯗꯤ ꯌꯧꯎꯔꯤ ꯅꯣꯛꯅꯤꯡꯉꯤꯅꯦꯦꯅ ꯁꯛꯇꯨ
ꯎ ꯑꯣ
ꯎꯝ ꯉꯁꯛ ꯀꯩꯅꯣ ꯎꯅꯦ ꯅꯁꯛ ꯄꯥꯡꯊꯤꯅꯦ
ꯅꯗ ꯑꯁ ꯌꯥꯔꯣꯏꯗ ꯑꯗꯨꯗꯤ ꯅꯪꯗꯤ
ꯀꯩ ꯇꯧꯔꯒꯦ ꯑꯩ ꯁꯚꯦꯟꯇꯤ ꯇꯥꯔꯒꯦꯠ ꯇꯧ ꯁꯦꯚꯦꯟꯇꯤ ꯌꯧꯅꯕ ꯍꯣꯠꯅꯔꯤꯅꯣ ꯑꯁ ꯋꯥꯏꯅꯤ
ꯁꯦꯟꯇꯤ ꯌꯧꯔꯗꯤ ꯅꯪ ꯌꯥꯔꯦ ꯅꯪ ꯇꯥꯔꯒꯦꯠ ꯇꯧꯒꯗꯕꯁꯦ ꯁꯤꯛꯁꯇꯤ
ꯍꯣꯏ ꯁꯚꯦꯟꯇꯤ ꯁꯤꯛꯁꯇꯤꯟ ꯄꯤꯛ
ꯅꯪ ꯅꯪ ꯃꯃꯥꯡꯗ ꯖꯤꯝ ꯑꯩꯈꯣꯏ ꯂꯩ ꯑꯁꯤ ꯀꯣꯂꯦꯖ ꯀꯥꯕ ꯃꯇꯝꯗ ꯇꯥꯕ ꯀꯥꯟꯗ ꯋꯦꯠ ꯀꯌꯥꯗꯤ ꯂꯩꯕ꯭ꯔꯥ
ꯐꯤꯐꯇꯤ ꯐꯥꯏꯚ
ꯁꯤꯛꯁꯇꯤ ꯁꯨꯡꯌꯧ ꯌꯨꯗꯦ
ꯌꯧꯗꯦꯕ ꯁꯤꯛꯁꯇꯤ ꯁꯤꯛꯁꯇꯤ ꯐꯥꯏꯚꯇꯨꯗ ꯈꯔ ꯄꯣꯁ ꯇꯥ
ꯃꯃꯥꯡꯗ
ꯁꯤꯛꯁꯇꯤ ꯐꯥꯏꯚꯒꯨꯝꯕ
ꯖꯤꯝ ꯁꯤꯟꯅꯕ ꯃꯇꯝꯗ ꯆꯞ ꯆꯥꯕꯅꯦ ꯅꯪꯒꯤꯁꯦ ꯀꯣꯂꯦꯖ ꯀꯣꯂꯦꯖ ꯀꯥꯕ ꯃꯇꯝꯗꯣ
ꯍꯣꯏ
ꯑꯗꯨꯗꯒꯤ ꯅꯣꯏꯔꯁꯨ ꯌꯥꯏ
ꯍꯣꯏ
ꯑꯩꯗꯤ ꯈꯔ ꯅꯣꯏꯅꯤꯡꯕꯅꯤꯅꯦ ꯈꯔ ꯃꯁꯥꯥꯁꯦ
ꯅꯣꯏꯕꯁꯦ ꯄꯪꯅꯣꯏꯅꯣꯏꯕ ꯌꯥꯗꯦ ꯂꯩꯅꯥ ꯌꯥꯝ ꯂꯩꯔꯤꯀꯣ ꯅꯣꯏꯕꯁꯦ
ꯑꯁ ꯀꯥꯏꯔꯥꯏꯗꯤꯅꯣ ꯅꯣꯏꯕꯁꯤ ꯂꯥꯏꯅꯥ ꯑꯃꯇ ꯂꯩꯇꯦ
ꯅꯪꯗꯤ ꯂꯦꯡꯗꯦꯗꯅ ꯑꯗꯨꯒꯤ ꯍꯥꯏꯕꯅꯤꯗ ꯖꯤꯝ ꯁꯥꯅꯩꯌꯦ ꯑꯗꯨ ꯈꯛꯇꯅꯦ ꯂꯦꯡꯗꯦ ꯅꯪꯗꯤ ꯆꯠꯄ ꯊꯣꯛꯄ ꯌꯥꯝ ꯇꯧ
ꯃꯤ ꯑꯩ ꯔꯣꯕꯣꯠ ꯅꯠꯇꯦꯅꯦ ꯂꯦꯡꯉꯤꯅꯦ ꯀꯩꯅꯣ ꯍꯧꯖꯤꯛꯁꯨ ꯂꯦꯡꯉꯦ ꯑꯩꯗꯤ
ꯍꯥꯏꯕꯗꯤ ꯁꯨꯝ ꯆꯠꯄ ꯊꯣꯛꯄꯁꯦ ꯌꯥꯝ ꯇꯧꯗꯦꯕ ꯑꯗꯨꯒꯤ ꯍꯥꯏꯕꯅꯤꯗ ꯅꯣꯏ ꯈꯔꯗꯤ ꯍꯜꯂꯛꯄꯁꯦ ꯍꯥꯏꯕꯗꯤ ꯀꯪꯅꯤꯡꯉꯥꯏ ꯍꯣꯠꯅꯕꯗ ꯌꯥꯝ ꯋꯥꯕꯅꯦꯕ ꯑꯗꯨꯒꯤ ꯍꯥꯏꯕꯅꯤꯗ
ꯑꯩꯗꯤ ꯅꯣꯏꯔꯗꯤ ꯅꯨꯡꯉꯥꯏꯅꯦ ꯅꯣꯏꯕ ꯌꯥꯝ ꯋꯥꯅ ꯂꯩꯗꯤ ꯀꯪꯕꯗꯤ ꯅꯨꯡꯉꯥꯏꯕꯗꯤ ꯂꯣꯏꯔꯦ ꯀꯪꯕꯗꯤ ꯀꯪꯉꯅꯨ ꯍꯥꯏꯔꯁꯨ ꯑꯗꯨꯝ ꯃꯥꯅ ꯀꯪꯅꯤꯡꯕꯗꯣ
ꯅꯣꯏꯔꯦ ꯆꯥꯗ꯭ꯔꯕꯗꯤ ꯀꯪꯉꯦ ꯁꯤꯅꯤ ꯅꯣꯡꯃꯗ ꯃꯔꯤꯔꯛ ꯆꯔꯣ
ꯅꯣꯏꯗꯤ
ꯎꯝ ꯆꯥꯔꯁꯨ ꯅꯣꯏꯗꯦ ꯍꯥꯏꯕꯁꯦ ꯆꯥꯛ ꯀꯌꯥ ꯀꯌꯥ ꯆꯥꯔꯕ ꯅꯣꯡꯃꯗ ꯆꯥꯛ ꯀꯌꯥ ꯆꯥꯕ꯭ꯔꯥ
ꯑꯅꯤꯔꯛ
ꯑꯩꯗꯤ ꯍꯟꯗꯛ ꯑꯍꯨꯝꯔꯛ ꯆꯥꯏ ꯑꯗꯨꯒ ꯑꯍꯨꯝꯔꯛ ꯆꯥꯕ ꯀꯥꯟꯗ ꯋꯥꯟ ꯇꯥꯏꯝ ꯑꯦꯠꯂꯤꯁ ꯃꯤꯅꯤꯃꯝꯗ ꯋꯥꯟ ꯇꯥꯏꯝꯒꯤ ꯄ꯭ꯔꯣꯇꯤꯟ ꯆꯥꯏ ꯁꯥ ꯑꯣꯏꯕ꯭ꯔꯥ ꯌꯦꯅꯨꯝ ꯑꯣꯏꯕ꯭ꯔꯥ ꯑꯃꯗꯤ ꯆꯥꯏ
ꯑꯣ ꯄ꯭ꯔꯣꯇꯤꯟ
ꯍꯣꯏ ꯄ꯭ꯔꯣꯇꯤꯟ ꯑꯣꯏꯔꯁꯨ ꯑꯈꯣꯏ ꯄꯥꯎꯗꯔ ꯅꯠꯇꯕ ꯑꯣꯔꯒꯥꯅꯤꯛ ꯀꯣ ꯁꯥ ꯑꯣꯏꯔꯤ ꯍꯣꯏ ꯑꯁꯥ ꯑꯣꯏꯔꯗꯤ ꯑꯁꯥ ꯑꯣꯏꯅ ꯆꯥꯏ ꯅꯠꯇ꯭ꯔꯗꯤ ꯌꯦꯅꯝ ꯀꯣ ꯑꯁꯤ ꯑꯅꯤꯗꯨꯗꯤ ꯁꯣꯏꯗ꯭ꯔꯦ ꯅꯣꯡꯃꯗ
ꯍꯣ
ꯆꯥꯛꯁꯨ ꯑꯍꯨꯝꯂꯛ ꯆꯥꯏ ꯋꯦꯠꯇꯣ ꯈꯔ ꯌꯥꯝꯅꯤꯡꯉꯥꯏ ꯍꯥꯏꯕꯗꯤ ꯏꯁꯥꯗꯣ ꯈꯔ ꯆꯥꯎꯅꯤꯡꯕ ꯍꯥꯏꯕ ꯇꯥꯔꯦ
ꯅꯪ ꯍꯣꯔꯦꯟ ꯆꯥꯛ ꯆꯥꯕ ꯂꯣꯏꯔꯒ ꯑꯃꯨꯛ ꯍꯧꯅꯁꯤ ꯀꯣ
ꯌꯥꯏ ꯌꯥꯏ ꯑꯗꯨꯕꯨ ꯑꯈꯣꯏ ꯑꯣꯖꯥ ꯑꯃꯁꯨ ꯉꯥꯏꯔꯤꯕꯀꯣ
ꯀꯅꯥꯔꯣ ꯑꯣ ꯑꯣꯖꯥ ꯍꯥꯏ ꯅꯣ
ꯍꯣꯏ ꯑꯗꯨ ꯃꯥꯁꯨ ꯉꯥꯏꯔꯤ ꯑꯗꯨ ꯅꯨꯡꯉꯥꯏꯇꯦꯕ ꯃꯥꯁꯨ ꯑꯩꯉꯣꯟꯗ ꯀꯣꯜ ꯇꯧꯔꯛꯑꯦ
ꯑꯩꯁꯨ ꯋꯥꯔꯤ ꯁꯥ ꯑꯩꯁꯨ ꯋꯥꯔꯤ ꯁꯥꯅꯤ ꯃꯃꯣ
ꯑ ꯁꯔꯣ ꯁꯔꯣ ꯎꯝ
ꯎꯝ
ꯂꯥꯏꯔꯤꯛꯗꯤ ꯀꯌꯥ ꯄꯥꯔꯕꯣ ꯉꯁꯤꯒꯤꯁꯦ
ꯑꯁ ꯉꯁꯤꯒꯤꯗꯤ ꯍꯧꯗ꯭ꯔꯤ ꯉꯔꯥꯡ ꯅꯨꯡꯗꯥꯜꯗꯤ ꯈꯔ ꯍꯛꯇꯗꯤ ꯐꯖꯅ ꯇꯧ ꯇꯔꯦ ꯀꯣꯏꯁꯟ ꯕꯦꯡ ꯑꯦꯁ ꯕꯤ ꯑꯥꯏꯒꯤ ꯀꯣꯏꯁꯟ ꯃꯦꯠꯁꯀ ꯔꯤꯖꯅꯤꯡ ꯐꯖꯅ ꯈꯣꯠꯂꯦ ꯉꯔꯥꯡ ꯅꯨꯡꯗꯥꯜꯗꯤ ꯗꯉꯁꯤꯒꯤꯁꯤ ꯉꯁꯥꯏ ꯏꯛꯅꯧꯒꯤ ꯀꯣꯏꯁꯟ ꯄꯦꯄꯔ ꯏꯕꯥꯜꯦꯠ ꯈꯔ ꯇꯧꯋꯦ ꯑꯗꯨꯒ ꯑꯦꯅꯥꯂꯥꯏꯁ ꯈꯔ ꯇꯧꯔꯒ ꯃꯥꯒꯤ ꯑꯟꯁꯔꯁꯤꯡꯗꯨ ꯈꯔ ꯁꯦꯝꯨꯝꯗꯣꯛꯑꯦ ꯍꯌꯦꯡ ꯍꯣꯔꯦꯟ ꯄꯥꯑꯅꯤ ꯈꯤꯇꯪ
ꯎꯝ
ꯍꯣꯔꯦꯟ ꯅꯨꯡꯗꯥꯡꯗ ꯑꯦꯂꯚꯦꯟ ꯇꯨꯋꯦꯜꯐ ꯄꯨꯡ ꯄꯨꯡ ꯕꯥꯔꯣ ꯑꯦꯂꯚꯦꯟ ꯇꯨꯋꯦꯜꯐ ꯋꯥꯟ ꯐꯥꯎꯁꯦ ꯔꯤꯖꯅꯤꯡ ꯈꯔ ꯈꯣꯠꯂꯒ ꯏꯅꯧꯒꯤ ꯈꯔ ꯄꯥꯔ ꯇꯨꯝꯈ꯭ꯔꯅꯤꯗ ꯈꯤꯇꯪ ꯈꯤꯇꯪꯗꯤ ꯑꯗꯨꯝ ꯄꯥꯏꯌꯦ ꯅꯣꯡꯃꯒꯤꯀꯣ ꯀꯣꯏꯁꯟꯅ ꯑꯅꯤ ꯈꯛꯇꯪ ꯑꯣꯏꯔꯁꯨ ꯄꯥꯏꯌꯦ ꯅꯣꯡꯃꯒꯤ ꯑꯁ ꯑꯩ ꯁꯤꯂꯣꯒꯤꯖꯝꯗꯨ ꯀꯥꯎꯈ꯭ꯔꯦ ꯇꯣꯄꯤꯛ ꯁꯤꯂꯣꯒꯤꯖꯝ ꯇꯣꯄꯤꯛꯇꯨ ꯀꯥꯎꯈ꯭ꯔꯦꯅ ꯈꯣꯠꯇꯕ ꯀꯨꯏꯈ꯭ꯔꯦꯅꯤ
ꯑꯗꯣ ꯍꯣꯠꯅꯕ ꯀꯜꯂꯨꯅ ꯃꯇꯝ ꯃꯇꯝꯗ ꯍꯣꯠꯅꯖꯔꯗꯤ
ꯅꯪ ꯊꯥꯖꯕ꯭ꯔꯣ ꯑꯩꯁꯦ ꯊꯕꯛ ꯐꯪꯒꯗꯧ ꯃꯥꯟꯕꯣ
ꯍꯣꯏꯅꯦ ꯍꯣꯏꯅꯦ ꯑꯩꯈꯣꯏ ꯊꯥꯖꯕꯒꯤ ꯅꯉꯣꯟꯗꯁꯨ ꯑꯩ ꯃꯣꯇꯤꯚꯦꯁꯟ ꯌꯥꯝ ꯂꯧꯋꯤ ꯍꯥꯏꯩꯅ ꯄꯤ ꯄꯁꯤꯔꯥ ꯀꯃꯥꯏ ꯄꯁꯤꯔꯥ ꯀꯗꯥꯏꯗꯒꯤ ꯄꯥꯁꯦ ꯍꯥꯏꯕꯒꯦ ꯑꯩ ꯅꯉꯣꯟꯗ ꯁꯨꯝ ꯍꯪꯕꯗꯨꯗꯤ ꯑꯩ ꯅꯪꯒꯤ ꯁꯥꯠꯇꯔꯥꯅꯦ ꯀꯥꯎꯒꯅꯨꯅꯦ
ꯑꯪ ꯊꯥꯖꯩ ꯍꯥꯏꯗꯤ ꯌꯥꯏ ꯍꯥꯏꯗꯤ ꯐꯔꯦ ꯑꯗꯨꯗꯤ ꯅꯪ ꯀꯩꯅꯣ ꯍꯧꯖꯤꯛ ꯑ ꯗꯝ ꯆꯞ ꯆꯥꯗ ꯀꯣꯜ ꯇꯧꯕꯤꯔꯣ ꯑꯗꯨꯒ ꯑꯗꯨꯒꯤ ꯃꯇꯨꯡꯗ ꯑꯩ ꯍꯣꯔꯦꯟ ꯇꯧꯖꯔꯛꯀꯦ ꯅꯪꯁꯨ ꯅꯠꯇ꯭ꯔꯥ
ꯍꯣꯏ ꯌꯥꯅꯤ ꯑꯗꯣ ꯑꯁꯤ ꯀꯩꯃ ꯍꯪꯒꯦꯅꯦ ꯅ ꯍꯟꯗ ꯀꯩ ꯀꯩ ꯑꯦꯛꯖꯥꯝꯒꯤꯗꯤ ꯑꯦꯄ꯭ꯂꯥꯏ ꯇꯧꯔꯨꯔꯕ ꯑꯦꯁ ꯑꯦꯁ ꯁꯤꯒꯤ
ꯑꯃꯁꯨ ꯇꯧꯗ꯭ꯔꯤ ꯑꯃꯁꯨ ꯇꯧꯗ꯭ꯔꯤ ꯑꯦ ꯁꯤꯒꯤꯗ ꯁꯤꯖꯦꯜꯒꯤꯗꯣ ꯑꯩ ꯇꯧꯗ꯭ꯔꯤ ꯂꯥꯁ ꯗꯦꯠ ꯁꯨ ꯃꯥꯜꯂꯤ ꯑꯦꯛꯖꯥꯝꯗ ꯊꯨꯅ ꯇꯧꯔꯗꯤ ꯗꯦꯠ ꯇꯨ ꯊꯨꯅ
ꯑꯆꯥ ꯑꯆꯥ ꯑꯣ ꯑꯗꯨꯗꯤ ꯗꯦꯠ ꯇ꯭ꯋꯦꯟꯇꯤ ꯇꯨ ꯑꯗꯨꯋꯥꯏꯗ ꯂꯩꯕꯅꯦꯀꯣ ꯑꯗꯨ ꯈꯔ ꯌꯦꯡꯉꯨ
ꯂꯥꯁ ꯗꯦꯠꯇꯨ ꯌꯧꯗ꯭ꯔꯤꯉꯩ ꯃꯃꯥꯡ ꯊ꯭ꯔꯤ ꯗꯦꯠ ꯕꯤꯐꯣꯔꯒꯨꯝꯕ ꯂꯩꯕ ꯀꯥꯟꯗ ꯇꯧꯕ ꯇꯥꯔꯦ ꯅꯪꯁꯨ ꯇꯧꯒꯅꯤꯗꯅ
ꯎꯝ ꯑꯩꯗꯤ ꯇꯧꯅꯤ
ꯃꯦꯁꯨ ꯈꯣꯠꯄ ꯍꯥꯏꯇꯦ ꯑꯁ ꯋꯥꯏꯌꯦ ꯑꯪꯀ ꯈꯣꯠꯄꯁꯦ
ꯑꯗꯣ ꯍꯣꯠꯅꯔꯗꯤ ꯌꯥꯅꯤꯗ ꯍꯧꯖꯤꯛ ꯃꯇꯝ ꯂꯩꯅ
ꯃꯦꯁꯅ ꯍꯦꯟꯅ ꯂꯥꯏꯅꯦ ꯑꯃꯔꯣꯡꯗ
ꯍꯣꯏ ꯂꯥꯏꯌꯦ ꯀꯜꯀꯨꯂꯦꯁꯟ ꯈꯔ ꯌꯥꯝꯃꯦ ꯍꯥꯏꯕ ꯋꯥꯅꯤ ꯑꯪꯀꯥ ꯈꯔ ꯌꯥꯝ ꯌꯥꯝꯃꯦ ꯍꯥꯏꯕ ꯋꯥꯅꯤ ꯑꯩ ꯁꯨꯝ ꯈꯣꯠꯄ ꯀꯥꯟꯗꯗꯤ ꯁꯨꯝ ꯕꯦꯡꯅ ꯂꯥꯏꯌꯦꯕ
ꯃꯣꯏꯕꯦꯡ ꯂꯥꯏꯌꯦꯕ ꯀꯣꯏꯁꯟꯗꯨ
ꯎꯝ ꯑꯗꯨꯏꯅꯦ ꯄꯥꯕ ꯀꯥꯟꯗ ꯈꯔ ꯎꯝ ꯃꯨꯟꯅ ꯄꯥꯗ꯭ꯔꯗꯤꯀꯣ ꯁꯣꯏꯒꯅꯤꯀꯣ ꯁꯤ ꯄꯤ ꯑꯩꯈꯣꯏ ꯑꯦꯁ ꯑꯦꯁ ꯁꯤꯒꯤꯗꯤ
ꯑꯁꯤ ꯁꯤꯒꯤꯁꯦ ꯖꯦꯔꯁꯨ ꯑꯃꯨꯛ ꯕꯥꯁ ꯌꯥꯝ ꯑꯣꯏꯕ ꯌꯥꯝ ꯆꯥꯞꯇꯔꯗꯣ ꯌꯥꯝ ꯆꯥꯎꯋꯦꯕ ꯀꯗꯥꯏ ꯄꯥꯅꯤ ꯀꯗꯥꯏꯗ ꯑꯃꯨꯛ ꯄꯥꯒꯗ꯭ꯔꯥꯒꯗꯥꯏꯗ ꯄ ꯒ꯭ꯌꯥꯟ ꯇꯥꯗꯦ ꯐꯔꯦ ꯑꯗꯨꯤꯗꯤ ꯀꯣ ꯍꯣꯔꯦꯞ ꯐꯥꯎꯅꯔꯁꯦ
ꯑꯗꯨꯃꯥꯏꯅ ꯇꯧꯔꯁꯦ ꯑꯗꯨꯗꯤ